ꯍꯜꯂꯣ
ꯑꯥꯥ ꯍꯜꯂꯣ
ꯍꯣꯏ ꯍꯜꯂꯣ
ꯇꯔꯦ ꯑꯥ ꯇꯔꯦ
ꯑꯩꯁꯨ ꯇꯥꯔꯦ
ꯑꯣ ꯑꯩꯁꯨ ꯇꯥꯔꯦ
ꯀꯩꯗꯧꯔꯤꯅꯣꯏ
ꯆꯥꯛ ꯆꯥꯔꯕꯣ
ꯆꯥꯔꯦ ꯍꯣꯏ
ꯑꯣ ꯀꯨꯏꯔꯕꯣ ꯆꯥꯛ ꯆꯥꯕ
ꯁꯥꯖꯦꯡꯃ ꯀꯩ ꯍꯥꯏꯅꯣ
ꯀꯨꯏꯔꯕꯣ ꯆꯥꯛ ꯆꯥꯕ
ꯀꯨꯏꯔꯦ ꯍꯣꯏ ꯅꯪꯗꯤ
ꯀꯨꯏꯔꯦ ꯍꯣꯏ ꯑꯩꯈꯣꯏꯁꯨ ꯉꯁꯥꯏꯅ ꯆꯥꯔꯦ
ꯎꯝ ꯍꯣꯏ ꯑꯗꯨꯝ ꯑꯣ ꯀꯩ ꯍꯤꯟꯖꯥꯡ ꯆꯥꯔꯒꯦ
ꯍꯋꯥꯏ ꯆꯥꯏ ꯑꯩꯗꯤ
ꯉꯁꯥꯏꯁꯨ ꯍꯋꯥꯏ ꯅꯠꯇꯦ ꯅꯠꯇꯦ ꯅꯠꯇꯦ
ꯎꯝ
ꯑꯩꯗꯤ ꯔꯤꯡ ꯏꯪꯗꯨꯝ ꯒ ꯍꯣꯏ ꯗꯥꯜꯒ
ꯎꯝ ꯑꯩꯅ ꯑꯄꯥꯝꯕꯗꯨꯅꯤꯅꯦ ꯎꯝ ꯀꯩꯁꯨ ꯇꯧꯗꯦ
ꯕꯧ ꯕꯣꯜ ꯌꯦꯡꯗꯣꯏꯔꯥ
ꯕꯣꯜ ꯌꯦꯡꯂꯔꯣꯏ
ꯉꯁꯤꯗꯤ ꯉꯜꯂꯦ ꯌꯦꯡꯕ ꯌꯥꯏꯒꯦꯔ ꯊꯦꯡꯃꯟꯗꯦ ꯀꯩꯅꯣ ꯕꯔꯣ ꯃꯈꯥꯏ ꯅꯠꯇ꯭ꯔꯣ
ꯑꯗꯨꯅꯦ ꯑꯗꯨꯗꯤ ꯕꯔꯣ ꯃꯈꯥꯏ ꯌꯦꯡꯕ ꯍꯧꯔꯗꯤ ꯀꯩꯅꯣ ꯄꯨꯡ ꯑꯅꯤ ꯑꯗꯨꯋꯥꯏꯗ ꯍꯣꯏ ꯂꯣꯏꯒꯅꯦꯕ ꯑꯃ ꯃꯈꯥꯏ ꯑꯅꯤꯗꯨꯗ ꯍꯣꯏ ꯑꯗꯨꯗ ꯂꯣꯏꯒꯅꯦꯕ ꯑꯦ ꯑꯩꯗꯤ ꯇꯨꯝꯅꯤꯡꯒꯅꯤ ꯌꯦꯡꯕ ꯉꯝꯃꯔꯣꯏ
ꯐꯔꯦ ꯐꯔꯦ
ꯑꯩꯗꯤ ꯅꯪꯗꯤ ꯌꯦꯡꯒꯗ꯭ꯔꯣ
ꯍꯨꯡ ꯌꯦꯡꯅꯤꯡꯉꯥꯏ ꯁꯨ ꯀꯩꯅꯣ ꯃꯐꯝꯁꯨ ꯂꯩꯇꯦ
ꯐꯣꯟꯗ ꯌꯦꯡꯗꯦ
ꯍꯣꯏ ꯑꯩꯒꯤ ꯅꯦꯠꯋꯥꯛ ꯌꯥꯗꯦ ꯅꯦꯠꯋꯥꯛ ꯌꯥꯝ ꯆꯞꯄꯅꯦ
ꯑꯣꯑꯣ ꯎꯝ
ꯅꯪꯗꯤ ꯀꯗꯥꯏꯗ ꯌꯦꯡꯕ꯭ꯔꯥ
ꯑꯩꯗꯤ ꯐꯣꯟꯗ ꯌꯦꯡꯕꯅꯦ
ꯐꯣꯟꯗ
ꯑꯈꯣꯏꯗꯤ ꯐꯥꯏꯚ ꯖꯤꯅꯤ ꯀꯩꯅꯣ
ꯐꯥꯏꯚ ꯖꯤ ꯑꯣꯏꯔꯁꯨ ꯑꯩꯒꯤꯗꯨ ꯅꯨꯡꯉꯥꯏꯇꯕꯀꯣ
ꯑꯣ ꯅꯪꯒꯤ ꯂꯩꯐꯝꯅ ꯑꯣꯏꯔꯝꯅꯤ ꯑꯗꯨꯗꯤ
ꯑꯍꯣꯏ ꯃꯅꯨꯡ ꯌꯥꯝ ꯆꯪꯕꯒꯤꯀꯣ
ꯎꯝ
ꯋꯤꯟꯗꯣꯁꯨ ꯆꯥꯎꯅ ꯂꯩꯇꯕ ꯑꯗꯨꯒꯤꯅꯦ
ꯑꯗꯨꯗꯤ ꯅꯪꯖꯦ ꯇ꯭ꯋꯦꯟꯇꯤ ꯇ꯭ꯋꯦꯟꯇꯤ ꯁꯤꯛꯁꯀꯤ ꯋꯥꯔꯜ ꯋꯥꯔꯜ ꯀꯞꯁꯦ ꯑꯗꯨꯝ ꯅꯪꯁꯦ ꯃꯥꯡꯍꯜꯂꯦꯅꯦ ꯑꯗꯨꯗꯤ ꯅꯪ ꯌꯦꯡꯍꯧꯗ꯭ꯔꯦꯅꯦ ꯑꯣ ꯅꯁꯛꯇꯨꯗꯤ ꯏꯁꯄꯣꯔꯠ ꯌꯥꯝ ꯄꯥꯝꯕ ꯃꯤ ꯈꯔ ꯃꯥꯜꯂꯦꯅꯦ ꯑꯗꯨꯒ
ꯅꯠꯇꯦ ꯏꯁꯄꯣꯔꯠꯁ ꯄꯥꯝꯗꯦ
ꯍꯣꯏ
ꯀꯔꯤ ꯄꯥꯝꯕ꯭ꯔꯥ ꯑꯗꯨꯗꯤ ꯅꯪꯒꯤ ꯍꯣꯕꯤ
ꯆꯥꯛ ꯄꯥꯝꯃꯦ
ꯆꯥꯕꯗꯨ
ꯆꯥꯅꯕ ꯎꯪ
ꯑꯗꯨꯗꯤ ꯅꯪ ꯌꯨꯇꯨꯞ ꯑꯃ ꯍꯥꯡꯉꯣ ꯑꯗꯨꯒ ꯒꯨꯒꯜ ꯆꯦꯟꯅꯦꯜ ꯑꯃ
ꯎꯠ-ꯄꯥꯠ ꯑꯩ ꯍꯥꯡꯕꯅꯦ
ꯑꯣꯑꯣ ꯍꯣꯔꯦꯟ ꯑꯦ ꯊꯨꯝꯃꯟꯗ꯭ꯔꯣ ꯑꯗꯨꯗꯤ ꯇꯧ ꯇꯧꯋꯣꯅ
ꯑꯥꯁ ꯊꯨꯝ ꯃꯇꯝ ꯂꯩꯇꯦ ꯑꯗꯨꯒꯨꯝꯕ ꯀꯩꯅꯣ ꯚꯤꯗꯤꯑꯣ ꯏꯗꯤꯇꯤꯡ ꯀꯩꯀꯥꯖꯨ ꯑꯩꯉꯣꯟꯗ ꯅꯣꯂꯦꯖ ꯂꯩꯇꯦꯕ
ꯑꯗꯨꯒꯅꯦ
ꯅꯤꯡꯗꯕꯒꯤ ꯅꯪ
ꯍꯩꯇꯦ ꯇ꯭ꯔꯥꯏꯇꯤ ꯌꯥꯝ ꯇꯧꯕꯅꯦ ꯍꯩꯇꯦ꯫
ꯑꯦ ꯑꯗꯨꯝ
ꯀꯦꯞꯀ ꯀꯩꯀꯩꯅꯣ
ꯀꯦꯞꯀꯠꯒꯨꯝꯕ ꯑꯗꯨ ꯇꯝꯒꯗꯧꯕꯅꯦ
ꯍꯩꯇꯦꯗ
ꯑꯩ ꯌꯥꯝꯅ ꯌꯥꯝ ꯂꯨꯕ ꯄꯥꯏꯒꯅꯨ ꯀꯦꯞꯀꯠꯒꯨꯝꯕꯗꯣ ꯌꯥꯝ ꯂꯨꯕꯅꯦ꯫ ꯏ ꯑ ꯈꯔ ꯅꯨꯡꯉꯥꯏꯕ ꯈꯔ ꯅꯨꯡꯉꯥꯏꯕ ꯈꯔ ꯂꯩꯕꯅꯦ
ꯀꯔꯤ
ꯕꯤꯌꯦꯟꯒꯨꯝꯕ ꯑꯗꯨꯒꯨꯝ ꯄꯥꯏꯕ ꯅꯨꯡꯉꯥꯏꯕꯅꯦ ꯕꯤꯌꯦꯟ ꯍꯥꯏꯅ ꯏꯗꯤꯇꯤꯡ ꯑꯦꯞꯅꯦ ꯑꯗꯨꯁꯨ ꯅꯪꯗꯤ ꯀꯦꯞ ꯀꯠ ꯑꯗꯨꯗꯤ ꯏꯁ ꯌꯥꯝ ꯂꯨꯕ ꯑꯗꯨꯒꯨꯝꯕ ꯎ ꯐꯤꯝꯒꯨꯝꯕ ꯑꯗꯨꯒꯨꯝꯕ ꯏꯗꯤꯇꯤꯡ ꯏꯗꯤꯠ ꯇꯧꯕ
ꯑꯗꯨ ꯂꯣꯏꯔ ꯏꯗꯤꯇꯤꯡ ꯂꯣꯏꯔ ꯂꯣꯏꯔꯀꯥꯟꯗ ꯀꯩꯅꯣ ꯂꯩꯕꯗꯣ ꯋꯥꯇꯔ ꯃꯥꯔꯛ ꯑꯃ ꯃꯈꯥꯗ ꯂꯩꯕꯗꯣ꯫
ꯎꯝ
ꯈꯪꯕ꯭ꯔꯥ ꯑꯗꯨꯁꯨ ꯇꯜꯂꯦꯕ
ꯀꯦꯞꯀꯠ ꯑꯗꯨꯒꯨꯝꯕ ꯄꯥꯏꯗꯦ ꯑꯩ ꯕꯤ ꯑꯦꯟꯗꯤ ꯄꯥꯏꯔꯝꯃꯦ꯫
ꯑꯣ ꯅꯪꯁꯨ ꯏꯗꯤꯇꯔ ꯑꯣꯏꯕ꯭ꯔꯥ ꯑꯗꯨꯗꯤ?
ꯍꯨꯝ ꯑꯩꯁꯨ ꯀꯩꯅꯣꯗ ꯑꯗꯨꯝ ꯅꯠꯇꯦ ꯀꯩꯅꯣ ꯇꯧꯕ ꯀꯟꯇꯦꯟ ꯈꯔ ꯈꯔ ꯁꯦꯝꯕ ꯐꯦꯁꯕꯨꯛꯇ꯫
ꯃꯣꯅꯤꯇꯥꯏꯁ ꯇꯧꯕ
ꯎꯝ ꯑꯗꯨ ꯃꯣꯅꯤ ꯃꯣꯅꯤꯇꯥꯏꯖꯕꯨꯗꯤ ꯇꯧꯔꯦ ꯑꯩꯒꯤ ꯄꯦꯖꯇꯣ ꯑꯗꯨꯕꯨ ꯑ ꯄꯩꯁꯥꯕꯨꯗꯤ ꯑꯁ ꯚ꯭ꯌꯨ ꯌꯥꯝꯗꯕꯀꯣ ꯃꯤ ꯑꯗꯨꯒꯤ ꯖꯦꯔꯣ ꯄꯣꯏꯟ ꯗꯣꯂꯔꯒꯨꯝꯕ ꯅꯠꯇꯦꯅꯦ ꯗꯣꯂꯔ ꯑꯃꯁꯨ ꯇꯥꯟꯕ ꯉꯝꯗꯦꯅꯦ꯫
ꯎꯝ
ꯃꯤꯗꯤ ꯄꯩꯁꯥ ꯌꯥꯝ ꯌꯥꯝ ꯐꯪꯔ ꯂꯩꯔꯦ ꯑꯩꯗꯤ ꯑꯩꯒꯤ ꯀꯟꯇꯦꯟꯁꯨ ꯐꯖꯗꯕ ꯑꯗꯨꯒꯤꯅꯤꯗ
ꯀꯔꯤ ꯀꯔꯤ ꯀꯣꯟꯇꯦꯟ ꯑꯣꯏꯕ꯭ꯔꯥ
ꯎ ꯑꯩꯅ ꯁꯥꯟꯅꯕ ꯃꯇꯝꯗ ꯑꯗꯨꯝ ꯚꯤꯗꯤꯑꯣ ꯈꯔ ꯀꯥꯞꯂꯒ ꯐꯣꯇꯣ ꯈꯔ ꯀꯥꯞꯔꯒ ꯊꯥꯔꯛ ꯊꯥꯒꯠꯄꯅꯤꯗ꯫
ꯃꯇꯝꯗ ꯍꯥꯏꯗꯤ ꯖꯤꯝꯔꯥ ꯅꯠꯇ꯭ꯔꯒ ꯀꯩꯒꯤ
ꯎ ꯎꯝ ꯖꯤꯝ ꯖꯤꯝꯒꯤꯅꯤ
ꯑꯠꯁꯥꯁꯥ ꯑꯠꯁꯥ
ꯃꯤꯅ ꯀꯌꯥ ꯌꯦꯡꯅꯤꯡꯗꯦꯅꯦ ꯖꯤꯝꯒꯤꯁꯦ꯫ ꯑꯗꯣ ꯈꯪꯗꯦ
ꯃꯨꯛꯕꯥꯡꯒꯨꯝꯕ ꯇꯧꯔꯣ ꯑꯗꯨꯗꯤ ꯃꯨꯛꯕꯥꯡꯒꯨꯝꯕ ꯑꯗꯨꯒ ꯂꯧ ꯆꯠꯄꯒꯨꯝꯕ
ꯑꯗꯨ ꯂꯧꯗꯤ ꯂꯧ ꯁꯨꯕ ꯃꯤ ꯑꯣꯏ ꯑꯣꯏꯗ꯭ꯔꯗꯤ꯫ ꯋꯥꯒꯅꯤꯍꯦ ꯕ꯭ꯂꯣꯛ ꯑꯦ ꯀꯟꯇꯦꯟ ꯅꯝꯕꯗ꯫ ꯂꯧ ꯁꯨꯗꯤ ꯁꯨꯗ꯭ꯔꯒ ꯀꯟꯇꯦꯟ ꯅꯝꯕꯗꯨ ꯋꯥꯏꯕ꯫
ꯅꯪ ꯍꯩꯇ꯭ꯔꯕꯣ ꯑꯗꯨꯒꯨꯝꯕ꯫
ꯑꯦ ꯍꯩꯕꯗꯤ ꯅꯝꯕꯗꯤ ꯑꯗꯨ ꯃꯐꯝꯗ ꯆꯠꯂꯒꯝ ꯅꯝ
ꯅꯝꯕ ꯅꯠꯇꯕ ꯂꯧꯇ ꯀꯩꯅꯣ ꯇꯧꯕꯗꯣ ꯍꯩꯇꯦ꯫
ꯍꯩꯇꯦ꯫
ꯎꯁ꯫
ꯂꯧ ꯁꯨꯕ ꯍꯥꯏꯕ꯭ꯔꯣ?
ꯎꯝ ꯎꯝ꯫
ꯂꯧ ꯁꯨꯕꯗꯤ ꯑꯗꯨꯝ ꯌꯨꯝꯗ ꯂꯥꯛꯑꯗꯤ ꯁꯨꯝ ꯁꯨꯔꯦꯅ꯫ ꯂꯧ ꯂꯤꯡꯕꯁꯨ ꯍꯩꯌꯦ ꯂꯧ ꯈꯣꯏꯕꯁꯨ ꯍꯩꯌꯦ꯫ ꯑꯗꯨ ꯕ꯭ꯂꯣꯛ ꯅꯝꯅꯕꯒꯤꯗꯤ ꯍꯧꯖꯤꯛꯁꯦ ꯑꯩ ꯌꯨꯝꯗ ꯂꯩꯇ꯭ꯔꯗꯤ ꯀꯗꯥꯏꯗ ꯅꯝꯒꯅꯤ ꯃꯤꯒꯤ ꯂꯧꯗ ꯆꯪꯉꯒ ꯃꯤꯅ ꯐꯨꯔꯛꯀꯅꯤꯍꯦ꯫ ꯃꯤꯒꯤ ꯂꯧꯗ ꯆꯪꯉꯒ ꯀꯟꯇꯦꯟ ꯅꯝꯒꯦ ꯍꯥꯏꯗꯨꯗꯤ꯫ ꯑꯗꯨꯗꯤ ꯕꯦꯔꯥ ꯀꯥꯒꯅꯤ ꯃꯤꯒꯤ ꯂꯧꯗ ꯆꯪꯂꯒ꯫
ꯅꯣꯏꯒꯤ ꯅꯣꯏꯒꯤ ꯂꯩꯇꯦ꯫
ꯎꯝ ꯂꯩꯇꯦ꯫
ꯑꯩꯈꯣꯏꯒꯤꯁꯨ ꯂꯩꯇꯦ ꯑꯗꯨꯒꯨꯝꯕ꯫
ꯎꯝ ꯍꯥꯟꯅꯗꯤ ꯂꯩꯔꯝꯕꯅꯤ ꯑꯗꯨ ꯀꯩꯅꯣ ꯃꯤꯉꯣꯟꯗ ꯌꯣꯟꯊꯣꯛꯈ꯭ꯔꯦ꯫
ꯎꯝ꯫
ꯎꯝꯍ꯫ ꯅꯪꯒꯤ ꯂꯥꯏꯐꯇꯤ ꯈꯪꯕꯒꯨꯝ ꯇꯧꯏꯅꯦ, ꯑꯗꯣꯝꯗ ꯑꯗꯨꯝ ꯈꯜꯂ ꯂꯩꯕ ꯑꯩꯅ꯫ ꯅꯪꯒꯤꯁꯦ ꯅꯦꯁꯅꯦꯜ ꯍꯥꯏꯋꯦꯒꯤ ꯅꯦꯁꯅꯦꯜ ꯍꯥꯏꯋꯦ ꯊꯥꯔꯇꯤ ꯁꯕꯦꯟ ꯔꯣꯝꯗ ꯑꯣꯏꯕ ꯃꯥꯂꯦ꯫
ꯃꯥꯅꯦ꯫
ꯆꯨꯝ ꯆꯨꯝꯃꯤꯀꯣ꯫
ꯅꯪꯗꯤ?
ꯑꯗꯨꯅꯦꯕ ꯑꯩꯅ ꯀꯩꯅꯣꯔꯣꯝꯗ ꯇꯨꯡꯖꯩ ꯃꯔꯤꯜ ꯅꯦꯁꯅꯦꯜ ꯍꯥꯏꯋꯦꯔꯣꯝꯗ꯫
ꯀꯩ ꯍꯥꯏꯕ?
ꯎꯝ ꯇꯥꯗ꯭ꯔꯗꯤ ꯌꯥꯔꯦ꯫
ꯂꯤꯡꯖꯦꯜ ꯃꯥꯟꯅꯧ ꯍꯥꯏꯌꯦ꯫
ꯍꯦꯍꯦ ꯇꯥꯗ꯭ꯔꯕꯣ ꯑꯗꯣ ꯑꯗꯨꯒꯤ ꯂꯝꯕꯤꯗꯣ꯫
ꯈꯪꯗꯦ꯫
ꯎꯝ꯫
ꯑꯈꯣꯏ ꯆꯞ ꯃꯥꯟꯅꯕ꯭ꯔꯥ ꯀꯩꯅꯣ ꯗꯤꯁꯇ꯭ꯔꯤꯛꯇꯣ꯫
ꯎꯝ ꯆꯞ ꯃꯥꯟꯅꯩ ꯗꯤꯁꯇ꯭ꯔꯤꯛꯁꯨ ꯆꯞ ꯃꯥꯟꯅꯩꯗ ꯑꯩꯈꯣꯏꯅ ꯁꯞ ꯗꯤꯕꯤꯖꯟ ꯑꯣꯏꯕ ꯈꯪꯉꯅꯤ ꯍꯧꯖꯤꯛꯇꯤ ꯂꯣꯏꯅ ꯍꯥꯏꯈ꯭ꯔꯕꯅꯤ ꯑꯗꯨ ꯈꯪꯗ꯭ꯔꯗꯤ ꯈꯪꯗ꯭ꯔꯦ ꯅꯪꯅ ꯍꯦꯠ ꯀ꯭ꯋꯥꯇꯔꯔꯣꯝꯗ ꯂꯩꯔꯒꯅꯤ ꯑꯩ ꯈꯪꯉꯦ ꯑꯗꯨꯅ ꯑꯩꯅ ꯁꯕ ꯗꯤꯕꯤꯖꯟꯗ ꯂꯩꯕ
ꯑꯩꯈꯣꯏꯒꯤꯁꯨ ꯀꯩꯅꯣ ꯗꯤꯁꯇ꯭ꯔꯤꯛ ꯀꯩꯅꯣ ꯇꯧꯕꯗꯣ ꯁꯕ ꯗꯤꯕꯤꯖꯟ ꯑꯣꯟꯈ꯭ꯔꯦ
ꯑꯣ ꯑꯗꯨꯗꯤ
ꯅꯪ ꯅꯪ ꯁꯕ ꯗꯤꯕꯤꯖꯟ
ꯑꯗꯨ ꯅꯣꯏꯒꯤ ꯑꯥ ꯌꯥꯝ ꯆꯥꯎꯗꯦꯀꯣ ꯑꯗꯨꯗꯤ ꯅꯣꯏꯒꯤ ꯀꯩꯅꯣꯁꯦ
ꯏꯁꯤꯡ ꯅꯨꯡꯉꯥꯏꯕ꯭ꯔꯥ ꯅꯣꯏꯗ
ꯏꯁꯤꯡ ꯍꯥꯏꯕ
ꯎꯝ
ꯑꯦ ꯏꯁꯤꯡꯗꯤ ꯌꯥꯝ ꯅꯨꯡꯉꯥꯏꯅ ꯗꯥꯝꯁꯨ ꯂꯩꯅ
ꯑꯠꯆꯥ
ꯑꯣ ꯈꯪꯉꯤꯀꯣ ꯍꯧꯖꯤꯛꯇꯤ
ꯑꯗꯨꯗꯤ ꯑꯣ ꯑꯗꯨꯗ ꯑꯣꯏꯔꯒ ꯀꯔꯤꯒꯤ ꯂꯧꯕꯨꯛ ꯂꯩꯇꯕꯅꯣ ꯑꯗꯨꯗꯤ
ꯑꯩꯈꯣꯏꯒꯤ ꯌꯣꯟꯊꯣꯛꯈ꯭ꯔꯦ ꯍꯥꯏꯕꯅꯦ ꯂꯩꯕꯅꯦ ꯑꯗꯨ
ꯑꯥ
ꯈꯪꯈ꯭ꯔꯦꯀꯣ ꯍꯧꯖꯤꯛꯇꯤ ꯅꯣꯏꯗꯤ ꯅꯣꯏ ꯅꯣꯏꯁꯨ ꯁꯕ ꯗꯤꯕꯤꯖꯟꯅꯦ ꯍꯥꯏꯕ
ꯃꯥꯅꯦ
ꯀ ꯁꯕ ꯗꯤꯕꯤꯖꯟ ꯀꯌꯥ ꯂꯩꯕ꯭ꯔꯅꯦ ꯑꯗꯨꯗꯤ ꯗꯤꯁꯇ꯭ꯔꯤꯛ ꯑꯃꯗ
ꯈꯪꯗꯦ ꯑꯩꯈꯣꯏꯁꯨ ꯁꯕ ꯗꯤꯕꯤꯖꯟ ꯑꯣꯏꯈ꯭ꯔꯕ
ꯑꯣꯍꯣ
ꯍꯥꯟꯅꯗꯤ ꯀꯩꯅꯣꯗꯣ ꯑꯥ ꯏꯁꯤꯡ ꯅꯨꯡꯉꯥꯏꯇꯕ ꯀꯩꯅꯣꯗꯣ ꯈꯪꯕ꯭ꯔꯥ
ꯑꯃ ꯍꯣꯏ
ꯏꯁꯤꯡ ꯅꯨꯡꯉꯥꯏꯇꯕ ꯍꯥꯏꯕꯁꯦ ꯈꯪꯗꯦꯅꯦ ꯏꯁꯤꯡ ꯂꯩꯇꯦ ꯍꯥꯏꯕ꯭ꯔꯣ
ꯅꯠꯇꯦ ꯅꯨꯡꯉꯥꯏ ꯎꯝꯍꯨ ꯅꯨꯡꯉꯥꯏꯇꯕ ꯍꯥꯏꯕ
ꯂꯦꯟꯁ꯭ꯂꯥꯏꯠ ꯇꯥꯕꯗꯨꯔꯣ
ꯅꯠꯇꯦ ꯑꯗꯨ ꯅꯠꯇꯦ
ꯏꯁꯤꯡ ꯅꯨꯡꯉꯥꯏꯇꯕ ꯍꯥꯏꯁꯦ ꯀꯔꯤꯅꯣꯅꯦ
ꯍꯥꯟꯅ ꯁꯕ ꯗꯤꯕꯤꯖꯟ ꯇꯧꯕꯅꯦꯕ
ꯑꯣ
ꯈꯪꯗꯦ
ꯈꯪꯗꯦ
ꯎꯝ ꯅꯦꯛꯁ ꯇꯥꯏꯝꯗꯤ ꯑꯦꯟꯇꯤꯅꯥ ꯄꯥꯏꯔꯥꯒꯥ ꯆꯠꯂꯨꯀꯣ
ꯎꯝ ꯍꯨꯝ
ꯅꯪꯒꯤ ꯅꯦꯠꯋꯥꯛꯇꯣ ꯌꯥꯗꯦ
ꯑꯣ ꯍꯨꯖꯤꯛꯁꯨ
ꯀꯣꯛ ꯅꯪꯒꯤ ꯅꯣ ꯍꯥꯏꯗꯤ ꯀꯣꯛ ꯀꯩ ꯂꯣꯏ ꯏꯁꯤꯡ ꯅꯨꯡꯉꯥꯏꯇꯥꯕ ꯑꯃ ꯂꯩ ꯑꯃ ꯑꯅꯤ ꯂꯩꯕꯥꯅꯦ ꯑꯃꯥꯅꯨꯡꯗꯥ
ꯑꯣ
ꯈꯪꯗꯦ
ꯈꯪꯗꯦꯍꯦ ꯏꯁꯤꯡ ꯅꯨꯡꯉꯥꯏꯇꯥꯕ ꯑꯥꯎ ꯎꯝ ꯈꯨꯟꯒꯤ ꯃꯃꯤꯡ ꯂꯣ ꯁꯤꯁꯦ ꯈꯪꯗꯦ ꯍꯣꯔꯦꯟ ꯀꯣꯟꯅ ꯇꯧꯔꯤꯁꯤꯗ ꯑꯩ ꯒꯦꯟ ꯒ꯭ꯌꯥꯟ